ꯍꯜꯂꯣ ꯑꯣ ꯇꯥꯏꯈꯣ ꯑꯩ ꯇꯥꯕꯣ
ꯇꯥꯏ ꯀꯥꯗꯕ꯭ꯔꯣ
ꯅꯪ
ꯇꯔ
ꯑꯣ ꯑꯣ ꯇꯥꯏ ꯇꯥꯏ
ꯇꯔꯦ
ꯎꯝ
ꯑꯦꯗ ꯑꯣꯏꯅꯣ
ꯀꯩꯅꯣ ꯏꯀꯥꯏ ꯊꯤꯕꯤꯒ ꯀꯔꯤꯔꯣ ꯑꯁꯤ ꯊꯥꯡꯖꯤꯡꯗꯣ ꯃꯦꯠꯀꯦ ꯍꯥꯏꯔꯒ ꯏꯀꯥꯏ ꯊꯤꯕꯤꯗꯣ ꯀꯩꯅꯣ ꯀꯣꯏꯅꯗꯧꯔꯒ ꯂꯩꯕ
ꯑꯣ ꯀꯔꯤ ꯍꯦꯟꯁꯥꯡ ꯊꯣꯡꯉꯒꯦ
ꯉꯁꯤꯗꯤ ꯃꯥꯏꯔꯦꯟ ꯆꯝꯐꯨꯅꯤ ꯅꯣꯏꯗꯤ ꯆꯥꯕ꯭ꯔꯣ ꯃꯔ ꯆ ꯐꯨ
ꯆꯂꯤ ꯆꯅꯦ ꯄꯥꯔꯁꯅ ꯑꯗꯨꯦ ꯃꯦꯔꯦꯟ ꯆꯄꯠꯇꯦ
ꯍ
ꯎ
ꯏꯟꯖꯥꯡ ꯆꯥꯔꯁꯦ ꯌꯥꯔꯦꯒ ꯉꯁꯤꯗꯤ
ꯃꯥꯏ ꯐꯅꯤꯡꯉꯥꯏ ꯆꯝꯕꯒꯨꯝꯕ ꯆꯥꯎ ꯄꯤꯕꯥ ꯍꯁꯇꯣꯛꯄꯗ
ꯑꯦ ꯑꯩꯗꯤꯦ ꯍꯧꯖꯤꯛꯀꯥꯟꯕꯨꯣ ꯄꯤꯝꯄꯜꯁꯇꯣ ꯍꯦꯟꯅ ꯍꯦꯟꯅ ꯊꯣꯛꯑꯦꯒ ꯇꯧꯕꯤꯔꯣ ꯈꯪꯗ꯭ꯔꯦ ꯆꯥꯕ ꯊꯛꯄꯒꯤꯔ ꯀꯔꯤꯒꯤꯔ ꯃꯣꯔꯣꯛ ꯌꯥꯝ ꯆꯥꯍꯟꯕꯤꯒꯤꯔ ꯑꯩ
ꯆꯄꯣ ꯆꯥꯔꯣ ꯆꯄ
ꯑ ꯑꯩꯒꯤ ꯃꯥꯏ ꯌꯦꯡꯕ ꯌꯥꯗ꯭ꯔꯦ ꯅꯪꯒꯤ ꯃꯥꯏꯗꯤ ꯈꯔ ꯐꯔꯝꯅꯦ ꯑꯩꯉꯣꯟꯗꯒꯤ
ꯑꯗꯨꯗꯥꯏꯗꯤ ꯑꯩꯗꯤ ꯑꯩꯒꯤ ꯃꯥꯏꯗꯣ ꯄꯣꯔꯁ ꯌꯥꯝꯕꯒꯤ ꯑꯣ ꯈꯨꯅ ꯑꯦ ꯑ
ꯁꯦꯔꯝꯒꯨꯝꯕ ꯇꯥꯏꯌꯣ ꯅꯪꯗꯣ ꯅꯪ ꯇꯥꯏꯕ ꯁꯦꯔꯝꯗꯣ
ꯎꯝ
ꯋꯥꯁꯀꯦ
ꯇ ꯇ ꯀꯣ
ꯑꯁ ꯑꯩꯗꯤꯀꯣ ꯌꯥꯗ꯭ꯦ ꯃꯥ ꯑꯍꯩ ꯃꯔꯣꯛꯁꯦꯁ ꯑꯁ ꯈꯔ
ꯃꯔꯣꯛꯁꯨ ꯌꯥꯝ ꯆꯥꯕ꯭ꯔꯅꯦ ꯍꯧꯖꯤꯛꯀꯥ
ꯎ ꯃꯣꯔꯣꯛꯇꯣ ꯈꯔ ꯍꯟꯊꯗꯗꯤ ꯌꯥꯗꯦ ꯃꯣꯔꯣꯛꯇꯣ ꯍꯧꯖꯤꯛꯇꯤ ꯑꯀꯪꯕꯗꯣ ꯆꯥꯗ꯭ꯔꯕꯅꯤꯅ ꯑ ꯑꯃꯃꯜ ꯑ ꯑꯗꯨ ꯊꯣꯛꯄꯒꯤꯀꯣ ꯍꯦꯟꯅ ꯍꯦꯟꯅ ꯆꯥꯏꯕ
ꯑꯩꯈꯣꯏꯁꯨ ꯑꯗꯨꯝ ꯂꯧꯔꯒ ꯆꯥꯕꯅꯤ ꯑꯀꯕꯗꯣ ꯆꯥꯅꯤꯡꯗ꯭ꯔꯦꯕ
ꯍꯧꯖꯤꯛꯀ ꯑꯩꯒꯤ ꯃꯥꯏꯁꯦ ꯑꯩ ꯀꯦꯕꯨ ꯀꯤꯁꯤꯜꯂꯛꯑꯦ ꯀꯔꯤ ꯑꯗꯨꯃꯥꯏꯅ ꯇꯧꯗꯅ ꯀꯔꯤ ꯇꯥꯛꯏꯗꯤ ꯐꯒꯗꯣꯏꯅꯥ ꯈꯪꯗ꯭ꯔꯦ ꯒ꯭ꯌꯥꯟ ꯇꯥꯗ꯭ꯔꯦ
ꯅꯍꯥꯟ ꯅꯍꯥꯟꯗꯤ ꯃꯁ ꯇ ꯏꯗꯕꯅ
ꯇꯛꯏꯗꯕꯅꯦ ꯑꯁ ꯇꯩꯔꯦ ꯍꯤꯗꯥꯛ ꯄ ꯅꯪꯅꯦ ꯇꯩꯕ꯭ꯔꯣ
ꯄꯤꯝꯄꯜꯁ ꯁꯣꯛꯄ ꯃꯇꯝꯗꯤ ꯈꯔ ꯑꯉꯥꯡ ꯑꯣꯏꯁꯤ ꯍꯥꯏ ꯁ꯭ꯀꯨꯜ ꯀꯥꯕ ꯃꯇꯝꯗ ꯄꯤꯝꯄꯜꯁ ꯁꯔꯒ ꯑꯩꯅ ꯑꯩꯒꯤ ꯈꯨꯠꯇꯣ ꯃꯦꯠꯅ ꯃꯦ ꯃꯦꯠꯄꯒꯤꯅꯦꯕ ꯍꯧꯖꯤꯛꯀꯥꯟ ꯑꯩꯒꯤ ꯃꯥꯏꯗꯣ ꯌꯥꯝ ꯊꯤꯕꯗꯣ
ꯑꯣ
ꯈꯪꯗꯕꯒꯤ ꯄꯪ ꯃꯦꯟꯃꯦꯅ ꯑꯗꯨ ꯀꯩꯅꯣ ꯍꯥꯏ ꯁ꯭ꯀꯨꯜ ꯀꯥꯏꯔꯀꯥꯟꯗ ꯑꯁ ꯀ꯭ꯂꯥꯁ ꯀꯌꯥꯗꯅꯣ ꯄꯤꯝꯄꯜꯁ ꯌꯥꯝꯃꯦ ꯅꯍꯥꯟꯗꯤ ꯑꯉꯥꯡ ꯈꯔ ꯑꯉꯥꯡ ꯑꯣꯏꯔꯀꯥꯟꯗꯤ ꯎ ꯑꯗꯨꯝ ꯇꯧꯗꯣꯏꯅꯦꯕ ꯀꯌꯥ ꯍꯣꯏ ꯂꯩꯕꯗꯣ ꯅꯪ ꯈꯪꯉꯤꯅ ꯑꯩꯈꯣꯏ ꯍꯣꯔꯦꯟ ꯂꯩꯕꯗꯣ ꯑꯗꯨ ꯑꯗꯨ ꯑꯗ ꯏꯁꯤꯡꯗꯣ ꯀꯣ ꯑꯗꯨꯝ ꯂꯩꯕꯥꯛꯇꯒꯤ ꯊꯧꯕꯗꯣ ꯑꯗꯨ ꯑꯗꯨꯒꯤ ꯆꯤꯡꯗꯣ ꯑꯗꯨꯝ ꯄꯥꯏꯕꯒꯤꯔꯣ ꯈꯪꯗꯦ
ꯑꯦ ꯑꯩꯗꯤ ꯂꯣꯏꯔꯦ ꯍꯧꯖꯤꯛꯀꯥꯟꯕꯨꯥꯎ ꯍꯦꯟꯅ ꯍꯦꯟꯅ ꯊꯣꯛꯂꯤꯕꯣ ꯑꯩ ꯃꯤꯡꯁꯦꯟꯒꯁꯦ ꯌꯦꯡꯅꯤꯡꯗ꯭ꯔꯦ ꯑꯗꯨꯒ ꯊꯕꯛꯀꯁꯦ ꯂꯣꯏ ꯇꯥꯅꯤꯡꯕ ꯐꯥꯎꯗ꯭ꯔꯦ ꯃꯥꯏꯗꯣ ꯈꯜꯂꯒꯀꯣ ꯑꯥꯏ ꯀꯤꯕ
ꯎ ꯅꯪꯒꯤꯈꯣꯟꯅ ꯀꯩꯅꯣ ꯇꯧꯒꯅꯨ ꯃꯦꯀꯅꯨ
ꯉꯝꯗꯕꯒꯤ ꯑꯗꯨꯝ ꯈꯨꯠꯅ ꯄꯥꯏ ꯄꯥꯏꯄ ꯌꯥꯗ꯭ꯔꯦ ꯑꯦ ꯗꯥꯛ ꯉꯥꯛꯇ ꯉꯥꯏꯔꯦ ꯑꯩꯒꯤ ꯃꯣꯏꯗꯣ ꯑꯁ ꯂꯣꯏꯔꯦ
ꯑꯦꯁꯨꯅꯤꯗ
ꯎꯕ ꯈꯨꯗꯤꯡꯀꯣ ꯑꯩ ꯅꯪꯒꯤ ꯃꯥꯗꯣ ꯅꯪ ꯒꯤ ꯃꯥꯏꯗꯣ ꯑꯍ ꯎꯕꯁꯤꯡꯅ ꯍꯥꯏꯔꯒꯅꯤ ꯑꯩ ꯇꯟꯕꯨ ꯇꯟꯂꯛꯑꯦ
ꯃꯊ ꯃꯊꯗ ꯍꯥꯏꯣ
ꯍꯦꯟꯖꯤꯟꯕꯒꯨꯝ ꯇꯧꯕ ꯍꯟꯗꯛꯁꯦ
ꯑꯗꯨ ꯑꯗꯨ ꯑꯣꯏꯔꯗꯤ ꯌꯦꯡꯉꯣ
ꯌꯥ ꯂꯒꯁꯟ ꯀ ꯆꯠꯊꯣꯛ ꯆꯁꯤꯅ ꯅꯨꯡꯉꯥꯏꯇꯕ ꯑꯗ ꯍꯥꯏꯅꯣ ꯄꯩꯁꯥ ꯇꯥꯟꯗꯔꯒ ꯃꯥꯏ ꯄꯩꯁꯥ ꯂꯩꯗꯣꯏꯅꯣ ꯅꯣꯏꯅꯤ ꯄꯩꯁꯥ ꯂꯩꯗꯣꯏꯁꯦ ꯄꯩꯁꯥ ꯇꯥꯟꯕ ꯆꯠꯂ ꯍꯧꯖꯤꯛ ꯑꯩ ꯕꯀꯤ ꯇꯔꯒ ꯂꯩꯅꯦ
ꯑꯩ ꯍꯥꯏꯕꯤꯌꯦꯀꯣ ꯄꯩꯁꯥ ꯇꯥꯟꯕꯁꯤꯡꯗꯣ ꯄꯩꯁꯥ ꯂꯩꯇꯕꯅꯦ ꯈꯪꯕ꯭ꯔꯥ ꯄꯩꯁꯥ ꯇꯥꯟꯗꯕꯁꯤꯡꯅ ꯄꯩꯁꯥ ꯂꯩ
ꯌꯥꯔꯦ ꯄꯩꯁꯥ ꯇ ꯑꯗꯨꯃꯁꯤꯡ ꯀꯥꯏꯗ ꯄꯩ ꯆꯂꯥꯏꯗꯣꯏꯅꯣ
ꯑꯗꯨ ꯂꯥꯛꯕꯨꯗꯤ ꯋꯥ ꯑꯩꯈꯣꯏꯒꯤꯁꯨ ꯃꯔꯥꯎ ꯑꯃꯗꯒꯤ ꯂꯥꯛꯀꯗꯕ ꯄꯩꯁꯥ ꯇꯥꯥꯟꯕꯁꯤꯡꯅ ꯄꯩꯁꯥ ꯃꯛꯁꯨ ꯂꯩꯇꯕꯅꯦ ꯑꯩꯉꯣꯟꯗꯒꯤ ꯈꯪꯉꯦ ꯑꯩꯁꯨ ꯍꯧꯖꯤꯛ ꯇꯧꯔꯤꯕ ꯑꯗꯨꯕꯛ
ꯑꯥꯗꯕꯨꯣ ꯇꯂꯥꯛꯑꯦ ꯇꯨꯝꯗ꯭ꯔꯤ ꯂꯦꯞꯄꯒ ꯂꯩꯔꯤꯅꯦ ꯑꯁ ꯑꯃꯨꯛ ꯍꯧꯖꯤꯛ ꯆꯥꯛꯆꯥꯇꯣꯞꯄ ꯍꯦꯛꯇꯃꯗꯤꯀꯣ ꯑꯩꯗꯤ ꯄꯨꯛꯇꯣ ꯌꯥꯗꯦꯀꯣ ꯑ ꯄꯨꯨ ꯅꯣꯏꯕꯅꯅꯥ ꯍꯦꯅ ꯑꯃ ꯅꯣꯏꯔ ꯀ ꯅ ꯄ ꯄꯨ ꯇꯒꯦ ꯑ
ꯄꯨꯛꯅꯤꯡꯅꯨꯡ ꯑꯣꯏꯕꯗ ꯇꯜꯂꯦꯕꯣ
ꯑ ꯌꯥꯗ꯭ꯔꯦ
ꯑꯇꯣꯞꯄ ꯅꯣꯏꯅꯤꯡꯉꯩꯗꯨꯗ ꯑꯗꯨ ꯄꯨꯛ ꯅꯣꯏꯕꯗꯨꯅꯤ ꯑꯗꯨꯒ ꯈꯨꯠꯇꯣ ꯈꯨꯠ ꯅꯣꯏꯕꯗꯣ ꯑꯁ ꯇꯜꯂꯦ ꯑꯩꯗꯤ ꯑꯩꯒꯤ ꯈꯨꯠꯁꯨ ꯅꯣꯏꯌꯦꯕ
ꯃꯤ ꯅꯣꯏꯕꯅꯗꯤꯀꯣ ꯃꯤ ꯌꯦꯡꯕ ꯀꯥꯟꯗ ꯍꯦꯟꯅꯗꯤ ꯌꯦꯡꯕ ꯅꯨꯡꯉꯥꯏꯕꯅꯦ
ꯎꯝ
ꯇꯥꯡꯕꯁꯤꯡꯗꯤ ꯑꯂꯥꯏ ꯃꯤꯅ ꯎꯦ ꯎꯋꯦ ꯀꯪꯉꯦꯗꯣ ꯍꯥꯏ ꯍꯥꯏꯔꯛꯀꯅꯦꯕ
ꯎ ꯑꯗꯨꯒ ꯗ꯭ꯔꯦꯁ ꯍꯥꯞꯕꯨꯗꯤ ꯅꯨꯡꯉꯥꯏꯇꯕ ꯅꯣꯏꯕ
ꯍꯖꯤ ꯀꯥꯏ ꯆꯠꯄ꯭ꯔꯣ ꯂꯩꯕ꯭ꯔꯣ
ꯉꯁꯤ ꯑ ꯉꯁꯥꯏꯗꯤ ꯂꯩꯔꯝꯝꯕꯅꯦ ꯑꯗꯨꯕꯨ ꯄꯨꯡ ꯕꯔꯣ ꯑꯗꯨ ꯑꯗꯨ ꯑꯣꯏꯗ꯭ꯔꯣ ꯑꯗꯨ ꯀꯥꯟꯅ꯭ꯔꯣ ꯈꯪꯗꯦ ꯑꯁꯤ ꯏꯃꯥꯟꯅꯕꯤ ꯑꯃ ꯑꯁꯤꯗ ꯂꯨꯍꯣꯡꯕꯗꯣ ꯏꯝꯐꯥꯜꯗ ꯑꯗꯨ ꯅꯨꯄꯤꯗꯣ ꯂꯥꯛꯑꯦꯕ ꯃꯥꯒꯤ ꯄꯩꯁꯥ ꯊꯔꯛ ꯀꯣ ꯑꯩꯒꯤ ꯑꯩꯉꯣꯟꯗ ꯑꯩꯒꯤ ꯑꯦꯀꯥꯎꯟꯗ ꯃꯥꯒꯤ ꯃꯅꯥꯎꯅꯨꯄꯤꯅ ꯑꯗꯨꯒꯤ ꯂꯧꯕ ꯂꯥꯛꯄ ꯑꯗꯨꯕꯖꯥ ꯊꯦꯉꯅ
꯭ꯔꯥ ꯇꯅꯃꯅꯕꯤꯗ
ꯎꯝ ꯀꯪꯉꯦ ꯃꯥꯒꯤ ꯃꯥꯏꯗꯣ ꯀꯪꯉꯦ ꯑꯗꯨꯒ ꯃꯥꯒꯤ ꯄꯨꯇꯤ ꯆꯥꯎꯈ꯭ꯔꯦ ꯃꯥꯒꯤ ꯃꯥꯏꯗꯤ ꯀꯪꯉꯦ ꯃꯥꯒꯤ ꯄꯨꯇꯤ ꯆꯥꯎꯈ꯭ꯔꯦ ꯍꯧꯖꯤꯛꯀꯥꯟ ꯌꯥꯝ ꯀꯨꯏꯗꯤ ꯀꯨꯔꯣꯅ ꯐꯥꯏꯚ ꯃꯟꯁꯀꯨꯝꯕ ꯁꯨꯔꯛꯑꯅꯤꯅ ꯐꯥꯏꯚ ꯃꯟꯁꯁꯨ ꯍꯦꯟꯁꯨ ꯍꯦꯜꯂꯕꯅꯤꯅ ꯐꯦꯕꯋꯥꯔꯤꯗꯀꯣ
ꯀꯪꯕꯅ ꯍꯦꯟꯅ ꯐꯖꯕ꯭ꯔꯥ ꯅꯣꯏꯕꯅ ꯍꯦꯟꯅ ꯇꯧꯕ꯭ꯔꯣ
ꯈꯪꯗꯦ ꯑꯗꯨꯒ ꯃꯥꯒꯤ ꯄꯨꯗꯤ ꯑꯗꯨꯝ ꯃꯍꯧꯁꯥ ꯑꯗꯨꯝ ꯆꯥꯎꯋꯦꯀꯣ ꯃꯥꯅꯤ ꯑꯗꯨꯒꯤ ꯅꯍꯥꯟꯗꯤ ꯈꯪꯗꯕꯅꯦꯕ ꯑꯗꯨ ꯉꯁꯤꯗꯣ ꯑ ꯃꯥꯗꯣ ꯌꯦꯡꯉꯣ ꯑꯩꯒꯤ ꯄꯨꯛꯇꯣ ꯍꯥꯏꯕꯒꯣ ꯑ ꯈꯪꯈ꯭ꯔꯦꯕ ꯉꯁꯤꯖꯦ ꯐꯖꯅ ꯀꯩꯅꯣ ꯌꯦꯡꯉꯀꯥꯟꯗ ꯄ꯭ꯔꯦꯒꯅꯦꯟ ꯑꯣꯏꯕꯁꯤꯡꯗꯣ ꯑꯗꯨꯝ ꯃꯥꯒꯤ ꯆꯄꯇꯥꯒꯨꯝꯕ ꯑꯗꯨꯝ ꯇꯧꯕꯗꯣ ꯑꯗ ꯊꯣꯈꯔꯤꯦ
ꯔꯣꯝ
ꯑꯦ ꯆꯥꯎꯈꯔꯦꯍꯦ ꯍꯧꯖꯤꯛ ꯀꯥꯟꯗꯤ
ꯅꯟ ꯃꯍꯦ ꯂꯪ ꯅ ꯂꯥꯛꯅꯔꯤꯗꯣ ꯃꯒꯣꯟꯗ ꯅꯨꯡꯉꯥꯏꯔꯤ ꯅꯨꯡꯉꯥꯏꯔꯤ ꯍꯥꯏꯕ꯭ꯔꯣ ꯃꯥꯗꯤ ꯂꯩꯕ ꯅꯨꯡꯉꯥꯏ ꯈꯣꯠꯂꯦ ꯍꯥꯏꯕ꯭ꯔꯣ
ꯃꯥꯒꯤꯗꯤ ꯅꯨꯡꯉꯥꯏꯕ ꯑꯃꯁꯁꯨ ꯂꯩꯔꯤꯗ ꯅꯨꯡꯉꯥꯏꯌꯦ ꯍꯥꯏꯕ ꯅꯨꯃꯤꯠ ꯑꯃ ꯂꯩꯇꯦ ꯃꯥꯒꯤꯗꯤ ꯅꯨꯡꯉꯥꯏꯇꯦ ꯍꯥꯏꯕ ꯉꯥꯛꯇꯅꯤ ꯌꯨꯝ ꯆꯠꯅꯤꯡꯈ꯭ꯔꯦꯒꯨꯝꯕꯒ ꯑꯁꯤ ꯂꯨꯍꯣꯡꯕꯁꯤꯡꯗꯣ ꯃꯤ ꯂꯣꯏꯅ ꯑꯣꯏꯔꯝꯅꯤ ꯐꯥꯔꯁ ꯇꯥꯏꯝ ꯂꯥꯛꯄ ꯃꯇꯝꯗꯗꯤ ꯋꯥꯟ ꯌꯔꯁꯀꯨꯝꯕꯗꯤ ꯌꯥꯏ ꯑꯣ ꯊꯥ ꯑꯗꯨꯝ ꯂꯩꯔꯒ ꯀꯔꯤ ꯍꯥꯏꯁꯤꯔꯣ ꯂꯩꯕ ꯃꯇꯝꯗꯤ ꯎ ꯃꯣꯏꯗꯣ ꯌꯨꯝꯗꯣ ꯌꯥꯝ ꯆꯅꯤꯡꯕ ꯃꯥꯜꯂꯦ
ꯆꯠꯇ꯭ꯔꯤꯉꯩꯗꯅ ꯌꯨꯝꯗ ꯍꯦꯟꯅ ꯄꯦꯟꯅ ꯂꯩꯔꯨꯔꯣ ꯑꯃꯨꯛꯀ ꯆꯠꯂꯒ
ꯑꯁ ꯀꯨꯏꯔꯔꯣꯏꯅꯦ ꯈꯣꯏꯁꯨ
ꯅ ꯌꯦꯕ ꯑꯁꯦ ꯀ ꯀ
ꯀꯨꯏꯔꯣꯏ ꯍꯥꯏꯕꯗꯤ ꯀꯩꯅꯣ ꯐꯥꯏꯚ ꯌꯔꯁꯀꯨꯝꯕꯗꯤ ꯐꯥꯏꯚ ꯌꯔꯁꯀꯨꯝꯕ ꯂꯩꯔꯗꯤ ꯁꯥꯔꯤ ꯌꯥꯝ ꯁꯥꯔꯤ ꯑꯣꯏꯗꯧ ꯃꯥꯜꯂꯦ ꯐꯥꯏꯚ ꯌꯔꯁꯀ
ꯁ ꯁꯔꯤ ꯅꯔꯦꯁ ꯁꯤꯦꯗꯅꯔꯤꯗꯤ ꯂꯩꯈꯤꯁꯦ ꯀꯔꯤꯔꯣ
ꯏꯆꯔ ꯆꯥꯁꯤ
ꯑꯦꯁ ꯑꯩꯗꯤ ꯀꯣꯔꯤꯌꯔꯒ ꯐꯝꯅꯤꯡꯗꯦ ꯏꯁꯇꯦꯝ ꯋꯥꯋꯔꯛ ꯑꯃ ꯇꯧꯅꯤꯡꯉꯦ ꯑꯩꯗꯤ ꯑꯁꯔꯒꯨꯝꯕ ꯑꯗꯨꯅ ꯍꯦꯟꯅ ꯅꯨꯡꯉꯥꯏꯒꯅꯤ
ꯌꯦ ꯌꯎꯔꯅꯤꯒꯨ
ꯎꯝ ꯌꯥꯎꯔꯅꯦ ꯑꯁ ꯂꯩ ꯃꯇꯝ ꯂꯩꯇ꯭ꯔꯦ ꯑꯁ ꯑ
ꯇꯧꯗꯤꯤ ꯇꯧꯕꯤꯔꯣꯀꯣ ꯃꯣꯏꯗꯣ ꯑꯁ
ꯈꯥꯎꯗ
ꯄꯩꯁꯥꯁꯨ ꯂꯩꯇꯦ
ꯑꯁ ꯑꯗꯨꯏ ꯐꯅꯦꯛ ꯁꯤꯟꯔꯝꯒꯤꯗꯤ ꯑꯁ
ꯑꯗꯨꯒ ꯑꯁꯤ ꯁꯦꯟꯇꯤꯅꯔꯤꯒꯤ ꯀꯩꯅꯣ ꯐꯤꯅꯦꯛꯁꯨ ꯃꯣꯏꯅ ꯑꯗꯨ ꯑꯩꯈꯣꯏꯅ ꯀꯝꯄꯣꯁ ꯇꯧꯒꯗꯕ ꯅꯠꯇ꯭ꯔꯣ
ꯑꯣꯏꯔꯝꯅꯤ ꯑꯗꯣ ꯈꯪꯗꯦ ꯀꯔꯤ ꯇꯧꯗꯣꯏꯅꯣ ꯑꯍꯟꯁꯤꯡꯅꯦ ꯍꯥꯏꯔꯛꯑ ꯍꯥꯏꯅꯤꯅ ꯑꯗꯨꯗꯤ
ꯑꯣꯝ ꯑ
ꯒꯥꯔꯤ ꯇꯧꯁꯤꯔꯥ ꯈꯣꯠꯂꯁꯤꯔ ꯍꯥꯏꯕꯗꯣ ꯈꯪꯗꯦ ꯃꯥꯏ ꯇꯎꯗꯣꯏꯅꯨ
ꯑ
ꯅꯪꯗꯤ ꯂꯩꯈꯤꯅꯤꯀꯣ
ꯑ ꯑꯁ ꯑꯩꯈꯣꯏ ꯏꯄꯥꯅꯨꯀꯣ
ꯔꯤꯍꯥꯏꯕ꯭ꯔꯣ
ꯍꯪꯦ ꯑ ꯑꯩꯈꯣꯏ ꯏꯆꯦ ꯃꯟꯗ꯭ꯔ ꯑꯦ ꯅꯠꯇꯦ ꯑꯩꯒꯤ ꯗꯗꯥꯒꯤ ꯃꯥꯒꯤ ꯅꯨꯄꯤ ꯑꯩꯉꯣꯟꯗ ꯎꯝ ꯁꯨꯝ ꯀꯗꯥ ꯇꯧꯔꯒ ꯍꯥꯏꯕ ꯑꯗꯣ ꯑꯩꯈꯣꯏꯕꯨꯁꯨ ꯀꯨꯏꯅ ꯂꯩ ꯍꯥꯏꯔꯣꯏꯗ ꯊꯨꯅ ꯂꯨꯍꯣꯡꯕꯤꯔꯅꯤ ꯌꯥꯑꯌꯦꯦ ꯍꯥꯏꯕ ꯀꯣ ꯑꯗꯨ ꯃꯥꯅꯅ ꯍꯥꯟ ꯕꯖꯥ ꯑꯩ ꯏꯝꯐꯥꯜꯗ ꯂꯥꯛꯏꯕ ꯑꯗꯨꯗꯥ ꯃꯥꯏꯅꯤꯁꯨ ꯑꯣ ꯗꯨꯀꯥꯟꯗ ꯊꯦꯡꯅꯔꯀꯥꯟꯗ ꯑꯗꯨꯝ ꯈꯥꯒꯤꯒꯨꯝꯅ ꯑꯗꯨꯝ ꯍꯥꯏꯔꯒ ꯑꯔꯝꯕꯨ ꯋꯥ
ꯑꯦ ꯃꯥꯅ ꯅꯣꯏ ꯅꯃꯗ ꯑꯩꯃꯣꯟꯗ ꯑꯦꯁ ꯅꯪꯗꯤ ꯌꯥ ꯅꯣꯏꯔꯝꯈ꯭ꯔꯦꯅꯦ ꯍꯥꯏꯔꯛꯦꯕꯣ
ꯃꯗꯤ ꯀꯉ
ꯇꯣ
ꯆꯥꯔꯖ ꯂꯥꯎꯋꯦ ꯎꯕ꯭ꯔꯣ ꯃꯥꯕꯨ
ꯀꯣ
ꯑꯣ ꯑꯣ ꯍꯣꯏ ꯍꯣꯏ ꯎꯝ